ꯇꯥꯗ꯭ꯔꯥ
ꯇꯥꯏꯌꯦꯅ ꯈꯣꯟ ꯅꯪꯒꯤ ꯈꯣꯟꯁꯦ
ꯇꯥꯗꯕ꯭ꯔꯣ?
ꯇꯥꯏꯌꯦ ꯇꯥꯏꯌꯦ꯫
ꯑꯣ ꯑꯣ ꯀꯩꯗꯧꯔꯤꯅꯣ꯫
ꯍꯥ ꯍꯧꯖꯤꯛꯁꯦ ꯐꯝꯃꯒ ꯂꯩꯌꯦ ꯅꯪꯗꯤ꯫
ꯑꯩꯁꯨ ꯑꯗꯨꯝ ꯍꯤꯞꯄꯤ ꯑꯩꯗꯤ꯫
ꯍꯥꯥ
ꯇꯨꯝꯐꯝ ꯑꯗꯨꯝ ꯍꯤꯄꯤꯌꯦꯕ꯫
ꯑ ꯅꯨꯡꯁꯥ ꯁꯥꯗ꯭ꯔꯣ꯫
ꯍꯧꯖꯤꯛꯅ ꯆꯪꯈ꯭ꯔꯦ꯫
ꯑꯩꯈꯣꯏꯒꯤ ꯐꯝꯗꯤ ꯍꯤꯗꯅꯨꯡꯁꯥ꯫ ꯍꯣꯏ ꯑꯩꯈꯣꯏꯒꯤ ꯃꯐꯝꯗ ꯌꯥꯝ ꯁꯥꯏꯌꯦꯕꯀꯣ ꯑꯗꯨꯒꯤꯅꯦ꯫
ꯑꯣ ꯍꯣꯏ ꯌꯥꯝ ꯁꯥꯏꯅ ꯑꯩꯈꯣꯏꯗꯁꯨ꯫
ꯃꯄꯥꯟ ꯊꯣꯛꯄ ꯌꯥꯗꯦ ꯑꯗꯨ ꯐꯃꯨꯡꯗ ꯐꯃꯨꯡꯁꯨ ꯑꯗꯣ ꯐꯃꯨꯡꯗ ꯅꯠꯇꯦ ꯑꯗꯨꯕꯨ ꯌꯨꯝꯗ ꯂꯥꯛꯏꯕꯀꯣ ꯐꯦꯡꯒꯤ ꯃꯅꯥꯛꯇ꯫
ꯑꯥ
ꯌꯥꯝ ꯁꯥꯕꯒꯤ꯫
ꯑꯥ ꯌꯥꯝ ꯁꯥꯏ ꯍꯣꯏ
ꯆꯥꯛ ꯆꯥꯔꯕꯣ
ꯍꯣꯏ ꯆꯥꯛꯕꯨꯗꯤ ꯑꯌꯨꯛꯀꯤꯗꯤ ꯆꯥꯔꯦ꯫
ꯍꯣꯏ ꯀꯩ ꯉꯟꯁꯥꯡ ꯆꯥꯈ꯭ꯔꯦ?
ꯑꯩꯈꯣꯏ ꯑꯂꯨꯒ ꯗꯥꯜ ꯆꯥꯏ
ꯑꯂꯨꯒꯤ ꯗꯥꯁꯦ ꯍꯥꯎꯕꯅꯤ꯫
ꯍꯣꯏ ꯍꯥꯎꯋꯦ ꯍꯥꯏꯕ ꯇꯥꯔꯦ ꯅꯣꯏꯗꯤ꯫ ꯏꯊꯦꯟ ꯆꯥꯔꯛꯀꯩ
ꯑꯩꯈꯣꯏꯗꯤ ꯑꯩꯗꯤ ꯆꯥꯗ꯭ꯔꯤꯌꯦ ꯑꯌꯨꯛꯀꯤꯁꯨ꯫
ꯑꯣ ꯀꯩꯒꯤꯅꯣ?
ꯅꯟꯁꯥꯡ ꯍꯥꯎꯗꯕꯒꯤꯅꯦ꯫
ꯀꯩ ꯏꯟꯁꯥꯡ ꯊꯣꯡꯒꯦ꯫
ꯑꯥ ꯃꯃꯤꯅ‌ꯦ ꯈꯪꯗꯦꯀꯣ ꯑꯗꯨꯒꯤ ꯑꯩꯈꯣꯏ ꯀꯔꯤ ꯍꯥꯏꯁꯤꯔꯥ ꯑꯀꯪꯕ ꯈꯪꯗꯦ ꯃꯃꯤꯡꯗꯤ ꯑꯗꯨꯕꯨ ꯍꯥꯎꯋꯦꯗꯤ ꯍꯥꯏꯕ ꯌꯥꯔꯕꯣ ꯃꯁꯨꯛ ꯃꯗꯨꯒꯤ ꯀꯌꯥꯁꯥꯡꯗꯣ ꯑꯗꯨꯒꯤꯅ‌ꯦ
ꯑꯣ ꯍꯥꯎꯗ‌ꯣꯏꯒꯤ ꯑꯦꯌ‌ꯦꯅꯦ ꯑꯗꯨꯗꯤ
ꯍꯣꯏ ꯍꯥꯎꯗꯨꯔ‌ꯦꯃ‌ꯦ ꯉꯁꯤ ꯍꯧꯖꯤꯛꯐꯥꯎ ꯆꯥ ꯆꯥꯗꯦ ꯌꯥꯝ ꯁꯥꯃꯟꯕꯒꯤꯀꯣ ꯆꯥꯕꯁꯨ ꯑꯗꯨꯒ ꯑꯃꯨꯛꯀ ꯇꯟꯕꯀ‌ꯣ ꯑꯗꯨ ꯅꯣꯡꯁꯨ ꯆꯨꯗꯦ ꯑꯗꯨꯒꯤꯅꯤ
ꯑꯣ
ꯌꯥꯝꯅ ꯁꯥꯃꯟꯕꯒꯤꯀꯣ ꯑꯩꯈꯣꯏꯗꯤ ꯅꯨꯡꯁꯥꯟ ꯅꯣꯡꯍꯨ ꯆꯨꯗꯤꯌꯦ ꯑꯗꯨꯒꯤꯅꯦ ꯅꯣꯡꯒꯤ ꯉꯥꯏꯔꯤꯕꯅꯦꯕ
ꯅꯣꯡ ꯆꯨꯗꯦ ꯑꯩꯈꯣꯏꯁꯨ ꯉꯁꯥꯏꯗꯤ ꯌꯥꯝ ꯁꯥꯏ ꯍꯧꯖꯤꯛ ꯍꯧꯖꯤꯛꯀꯤꯗꯤ ꯈꯤꯇꯪ ꯃꯝꯕ ꯍꯧꯈ꯭ꯔꯦ
ꯑꯣ ꯌꯥꯝ ꯐꯩꯅꯦ ꯑꯗꯨꯗꯤ ꯑꯩꯈꯣꯏꯗꯤ ꯃꯝꯃꯁꯨ ꯂꯩꯇꯦ
ꯑꯣ ꯇꯝꯄꯥꯛꯇꯔꯣ ꯆꯤꯡꯗꯔꯣ
ꯇꯝꯄꯥꯛꯇꯅꯤ
ꯑꯣ
ꯑꯗꯨꯒ ꯑꯩꯗ‌ꯣ ꯆꯤꯡꯗ ꯂꯩꯅꯤꯡꯕꯗꯤ ꯍꯧꯖꯤꯛꯀꯥꯟꯖꯤ ꯆꯤꯡꯗꯗꯤ ꯅꯣꯡ ꯆꯨꯔꯒꯀꯣ ꯌꯥꯝ ꯏꯪꯉꯒ ꯑꯗ‌ꯣ ꯂꯧꯁ
ꯍꯣꯏ ꯆꯤꯡꯗꯗꯤ ꯌꯥꯝ ꯌꯥꯝ ꯆꯨꯒꯜꯂ‌ꯦ ꯍꯧꯖꯤꯛꯀꯥꯟꯀ‌ꯣ ꯅꯣꯡ
ꯍ‌ꯣꯏ
ꯎꯝ ꯊꯕꯛꯁꯨ ꯆꯠꯄ ꯌꯥꯗꯦꯅ ꯍꯦꯛꯇ ꯍꯥꯏꯔꯛꯄ ꯍꯥꯏꯕꯅꯦ ꯆꯤꯡꯗꯗꯤ ꯅꯣꯡ ꯆꯨꯃꯟ
ꯍꯣꯏ ꯊꯕꯛ ꯎꯝ ꯑꯗꯨ ꯍꯥꯏꯌꯦ ꯑꯗꯨꯕꯨ ꯅꯣꯡ ꯆꯨꯕꯒꯤ ꯈꯔꯗꯤ ꯏꯪꯕꯀꯣ
ꯍꯣꯏꯗ ꯏꯪꯗꯤ ꯏꯪꯅꯤ
ꯏꯪꯉꯤ ꯑꯗꯨꯕꯨ ꯇꯝꯄꯥꯛꯇꯗꯤ ꯆꯠꯄ ꯃꯐꯝꯁꯨ ꯂꯩꯇꯦ
ꯍꯣꯏ ꯆꯨꯁꯨ ꯆꯨꯕꯤꯗ꯭ꯔꯦ ꯑꯩꯈꯣꯏꯗꯗꯤ ꯑꯌꯨꯛꯇ ꯈꯤꯠ ꯈꯤꯇꯪꯗꯤ ꯑꯗꯨꯝ ꯆꯨꯑꯦꯕꯀꯣ ꯍꯧꯖꯤꯛꯀꯥꯟꯗꯤ ꯁꯤꯛꯁ ꯁꯕꯦꯟ ꯑꯗꯨꯋꯥꯏꯗ
ꯑꯩꯈꯣꯏ ꯆꯨꯗꯦ ꯑꯌꯨꯛ ꯉꯟꯇꯥꯜꯒ ꯀ‌ꯣ ꯑꯌꯨꯛ ꯉꯟꯇꯥꯜꯒ ꯏꯚꯤꯅꯤꯡ ꯉꯝꯅ ꯆꯨꯗꯦꯕ ꯑꯗꯨꯒꯤ ꯌꯥꯝ ꯁꯥꯕꯀꯣ ꯑꯗꯨ ꯁꯥꯃꯟꯕꯒꯤ ꯀꯔꯤ ꯍꯥꯏꯁꯤꯔꯥ ꯑꯣ ꯐꯦꯟꯒꯨꯝꯕꯗ ꯊꯥꯔꯁꯨ ꯏꯪꯗꯦꯕ
ꯍꯣꯏ ꯅꯨꯡꯁꯤꯗꯣ ꯌꯥꯝ ꯏꯪꯗꯅ ꯂꯨꯝꯃꯦꯕꯀꯣ
ꯍ‌ꯣꯏ ꯌꯥꯝ ꯐꯖꯩꯅꯦ ꯅꯈ‌ꯣꯏꯒꯤ ꯃꯐꯝꯗꯗꯤ ꯑꯗꯨ ꯇꯥꯍ‌ꯣꯏꯗꯤ ꯅꯨꯡꯉꯥꯏꯔꯒ ꯇꯨꯝꯃꯒ ꯂꯩꯕ ꯌꯥꯕꯅꯤꯍ‌ꯦ
ꯑꯩꯈꯣꯏꯗꯨꯁꯨ ꯌꯥꯝ ꯁꯥꯕꯅꯦ ꯍꯧꯖꯤꯛꯇꯅꯦ ꯎꯝ ꯈꯤꯇꯡ ꯃꯝꯂꯛꯄꯗꯣ
ꯍꯣꯏ ꯋꯥꯜ ꯀꯥꯎꯒꯨꯝꯕꯗꯤ ꯌꯦꯡꯕ꯭ꯔ‌ꯣ ꯅꯪꯗꯤ
ꯌꯦꯡꯗꯦꯗ
ꯍꯥꯥ
ꯌꯦꯡꯗꯦ
ꯌꯥꯝ ꯅꯨꯡꯉꯥꯏꯕꯅꯤꯍꯦ ꯌꯦꯡꯉꯨꯖ‌ꯦ
ꯃꯤꯅ ꯌꯦꯡꯉꯒ ꯋꯥꯔꯤ ꯍꯥꯏꯔꯛꯄꯗꯣ ꯑꯗꯨꯅ ꯐꯩꯗꯥ
ꯍꯥꯏꯁꯦꯔꯥ ꯃꯤ ꯄꯨꯟ ꯄꯨꯔꯒ ꯄꯔꯇꯤ ꯄꯔꯇꯤ ꯂꯩꯔꯒꯀꯣ ꯄꯩꯁꯥꯒꯨꯝꯕꯥ ꯊꯥꯅꯕꯒꯨꯝꯕ ꯑꯗꯨꯗ ꯑꯩꯗꯤ ꯇꯧꯗꯦ ꯑꯗꯨꯕꯨ ꯃꯤ ꯈꯔ ꯈꯔꯗꯤ ꯇꯧꯋꯦꯕꯀꯣ
ꯅꯪꯗꯤ ꯀꯩ ꯇꯧꯗꯕꯅꯣ ꯇꯧꯕ ꯌꯥꯗ꯭ꯔꯣ
ꯍꯥꯥ
ꯅꯪ ꯇꯧꯕ ꯌꯥꯗ꯭ꯔꯕ
ꯑꯩꯗꯤ ꯇꯥꯎꯅꯤꯡꯗꯦ ꯃꯗꯨ ꯀꯨꯝꯕꯗꯤ ꯇꯧꯅꯤꯡꯗꯦ ꯑꯗꯨꯕꯨ ꯑꯩꯗꯤ ꯇꯣꯏꯅ ꯌꯦꯡꯕꯀꯣ ꯃꯈꯣꯏꯒꯤ ꯇꯤꯝ ꯇꯤꯃ ꯁꯤꯅꯥꯕꯒꯨꯝꯃꯛꯀꯣ ꯉꯥꯡꯊ ꯌꯦꯡꯉꯤ ꯑꯗꯨꯕꯨ ꯑꯩꯈꯣꯏꯒꯤ ꯑꯩꯅ ꯇꯧꯕꯒ ꯁꯞꯄꯣꯔꯠ ꯇꯧꯕ ꯇꯤꯝ ꯑꯃꯨꯛꯀ ꯌꯥꯖꯕꯀꯣ ꯑꯃꯨꯛꯀ ꯑꯩ ꯇꯧꯕꯁꯤ ꯖꯄꯦꯟꯗ ꯑꯃꯨꯛꯀ ꯇꯧꯋꯦ ꯑꯗꯨꯕꯨ ꯌꯥ
ꯕ꯭ꯔ ꯀꯔꯤꯅꯣ ꯕ꯭ꯔꯥꯖꯤꯜꯔꯣ
ꯍꯣꯏ ꯌꯥꯝ ꯍꯩꯌꯦ ꯑꯗꯨꯒꯤ ꯕ꯭ꯔꯥꯖꯤꯜꯒꯤ ꯇꯤꯝꯗꯣ
ꯑꯝ
ꯑꯁ ꯆꯦꯟꯕꯁꯨ ꯑꯗꯨ ꯑꯗꯥꯕꯁꯨ ꯀꯣ ꯍꯩꯌꯦꯕꯥ ꯃꯈꯣꯏꯗ ꯌꯥꯝ ꯋꯥꯡꯉꯦ ꯑꯩꯈꯣꯏ ꯖꯄꯥꯟ ꯇꯤꯝꯒꯤ ꯀꯔꯤ ꯍꯥꯏꯁꯤꯔꯥ ꯑ ꯌꯥꯝ ꯋꯥꯡꯗꯦꯕꯀꯣ ꯑꯗꯨ ꯕ꯭ꯔꯥꯖꯤꯜꯒꯤ ꯇꯤꯝꯗ ꯌꯥꯝ ꯋꯥꯡꯉ ꯆꯦꯟꯕꯁꯨ ꯀꯔꯤ ꯀꯔꯥꯁꯨ ꯀꯣ ꯌꯥꯝ ꯍꯩꯕ ꯑꯗꯨꯒꯤꯅꯤ ꯃꯈꯣꯏꯅ ꯉꯥꯡꯝꯃꯨꯗꯧꯕꯗꯣ ꯑꯗꯨꯒꯤꯅꯦ ꯑꯗꯣ ꯌꯥꯝ ꯅꯨꯡꯉꯥꯏꯕ ꯌꯦꯡꯕꯁꯦ ꯅꯪꯈꯣꯏꯁꯨ ꯌꯦꯡꯉꯨ ꯌꯦꯡꯉꯨ ꯌꯦꯡꯕ
ꯇꯟꯗꯕ ꯍꯥꯏꯇꯥꯔꯦ ꯍꯥꯏꯗꯤ ꯌꯦꯡꯅꯤ ꯍꯥꯏ ꯃꯇꯝꯁꯨ ꯊꯦꯡ ꯊꯦꯡꯅ ꯃꯣꯏꯁ ꯁꯥꯟꯅꯥꯕ ꯌꯦꯡ ꯉ ꯍꯥꯏꯕ ꯉꯝꯗꯦ
ꯍꯣꯏ ꯊꯕꯛꯀꯨꯝꯕ ꯇꯧꯕꯥꯗꯤꯀꯣ ꯊꯕꯛꯀꯨꯝꯕ ꯇꯧꯔꯒ ꯋꯥꯅꯅ ꯂꯥꯛꯑꯒ ꯑꯗꯨꯗ ꯇꯧꯔꯗꯤ ꯌꯦꯡꯕ ꯉꯝꯃꯔꯣꯏ ꯍꯥꯏꯕꯗꯤ ꯃꯈꯣꯏꯒꯤ ꯌꯦꯡꯕ ꯃꯇꯝꯗꯣ ꯅꯨꯡꯗꯥꯡꯅꯦꯕꯀꯣ
ꯑ ꯊꯕꯛꯄꯕꯨꯗꯤ ꯇꯧꯗꯦ ꯑꯗꯨꯕꯨ ꯉꯥꯟ ꯉꯥꯟ ꯉꯟꯅ ꯇꯨꯝꯕꯒꯤ ꯑꯗꯨꯝ ꯍꯥꯏꯅꯗꯦꯕ ꯌꯥꯝꯃꯦ ꯀꯩꯅꯣ ꯇꯧꯕꯁꯨ ꯅꯠꯇꯦ ꯑꯗꯨꯒꯤ
ꯅꯨꯡꯗꯥꯡ ꯑꯣ ꯑꯗꯨꯅꯦ ꯑꯗꯨꯅꯦ ꯅꯨꯡꯗꯥꯡꯒ ꯇꯨꯝꯂꯒ ꯐꯃꯨꯡꯗ ꯇꯨꯝꯂ ꯅꯨꯡꯉꯥꯏꯕ ꯃꯇꯝꯅꯤꯕ ꯃꯈꯣꯏꯅ ꯌꯦꯡꯕꯗꯨ ꯑꯗꯨꯒꯤ ꯃꯤꯁꯤꯗꯤ ꯍꯧꯒꯠꯂꯦꯕꯀꯣ
ꯎꯝ
ꯑꯗꯨꯕꯨ ꯀꯩ ꯍꯥꯏꯁꯤꯔꯥ ꯀꯟꯇ꯭ꯔꯤꯒꯨꯝꯕ ꯐꯖ ꯐꯖꯕꯒꯨꯝꯕ ꯁꯥꯕꯒꯨꯝꯕꯗꯨꯗꯤ ꯍꯧꯒꯠꯂꯥꯒ ꯌꯦꯡꯅꯦꯕꯀꯣ ꯑꯗꯨ
ꯍꯣꯏꯗ ꯏꯟꯇꯔꯦꯁ ꯂꯩ ꯃꯤꯗꯤ ꯑꯗꯨꯝ ꯌꯦꯡꯉꯅꯤ ꯅꯨꯡꯇꯤꯁꯨ ꯌꯦꯡꯉꯝꯅꯦ
ꯍꯣꯏ ꯍꯣꯏ ꯂꯩꯑꯦ ꯑꯗꯨꯕꯨ
ꯑꯦꯂꯔꯒꯨꯝꯕ ꯊꯥꯔꯔꯒꯦ
ꯍꯧꯖꯤꯛꯀꯥꯟꯁꯤ ꯀꯔꯤ ꯇꯧꯔꯤꯕ꯭ꯔꯣ ꯅꯪ ꯅꯈꯣꯏꯗꯤ
ꯑꯗꯨ ꯇꯧꯗꯦꯗ ꯑꯗꯨꯝ ꯌꯨꯝꯗ ꯑꯗꯨꯝ ꯂꯩꯕꯅꯤ
ꯑꯣ ꯏꯔꯥꯡꯒꯤ ꯃꯇꯝꯁꯤꯅꯀꯣ
ꯑ
ꯊꯕꯛꯁꯨ ꯆꯠꯄ ꯌꯥꯗꯦ ꯂꯝꯕꯤ ꯈꯣꯠꯄ ꯑꯗꯨ ꯑꯗꯥꯁꯨ ꯌꯥꯗꯦ
ꯅꯪ ꯍꯨꯖꯤꯛ ꯀꯩꯗ ꯂꯩ ꯀꯩꯗ ꯂꯩꯒꯦ ꯀꯩꯗ ꯂꯩꯒꯦ ꯅꯪꯗꯤ
ꯑꯩꯔꯣ
ꯑꯩꯗꯤ ꯗꯤꯃꯥꯄꯨꯔꯗ ꯂꯩꯕꯀꯣ
ꯑꯗꯨꯗꯣ ꯁꯥꯕꯅꯦ ꯁꯥꯏ ꯍꯥꯏꯕꯅꯦ
ꯑꯩꯁ ꯃꯄꯥꯟ ꯊꯣꯛꯄ ꯍꯧꯖꯤꯛꯁꯨ ꯃꯄꯥꯟ ꯊꯣꯛꯄ ꯌꯥꯗꯦ ꯍꯧꯖꯤꯛ ꯍꯧꯖꯤꯛꯀꯤ ꯃꯇꯝꯁꯦ ꯅꯣꯡ ꯆꯨꯔꯒ ꯀꯔꯤ ꯍꯥꯏꯁꯤꯔ ꯁꯨꯃꯥꯏꯟ ꯇꯧꯕ ꯃꯇꯝꯅꯤꯕ
ꯎꯝ ꯍꯣꯏ ꯍꯣꯏ ꯖꯨꯟ ꯖꯨꯟ ꯖꯨꯂꯥꯏꯗꯤꯀꯣ
ꯍꯣꯏ
ꯎꯝ ꯑꯁ ꯑꯗꯨ ꯍꯣꯏ ꯍꯣꯏ ꯑꯗꯨ ꯑꯗꯨ ꯅꯪ ꯂꯩꯕ ꯃꯐꯝꯗ ꯌꯥꯝ ꯁꯥꯒꯟꯕꯅꯦ ꯑꯗꯨꯝ ꯅꯍꯥꯟ ꯀꯩꯅꯣ ꯑꯣꯏꯔꯁꯨ ꯑꯥ ꯁꯤ ꯃꯅꯤꯄꯨꯔꯗꯣ ꯑꯣꯏꯗꯤ ꯍꯦꯟꯅꯀꯣ
ꯌꯥꯝ ꯁꯥꯏꯑꯕꯀꯣ ꯑꯗꯨ ꯅꯣꯡꯁꯨ ꯆꯨꯗꯦ ꯅ‌ꯣꯡꯁꯨ ꯉꯥꯔꯤꯕꯅꯦꯕꯀꯣ ꯅꯨꯃꯤꯠ ꯑꯃꯨꯛ ꯂꯥꯒꯦ ꯁꯥꯕ ꯁꯥꯒꯠꯄꯁꯦ ꯍꯦꯟꯒꯠꯂꯦꯕ ꯑꯗꯣ ꯅꯣꯡ ꯆꯨꯒꯅꯤ ꯍꯥꯏꯅ ꯉꯦ ꯉꯥꯏꯔꯤꯕ ꯅꯣꯡ ꯆꯨꯗꯦ ꯀꯣ ꯑꯗꯣ ꯅꯣꯡ ꯆꯨꯕꯗꯤ ꯈꯔ ꯈꯔ ꯈꯔ ꯑꯥ ꯀꯔꯤ ꯍꯥꯏꯁꯤꯔꯥ ꯈꯔ ꯈꯔ ꯆꯨꯔꯒ ꯇꯣꯛꯈ꯭ꯔꯦ ꯑꯗꯨꯒ ꯀꯔꯤ ꯍꯥꯏꯁꯤꯅ ꯅꯨꯃꯤꯠ ꯈꯨꯗꯤꯡꯗ ꯋꯥꯡꯒꯕꯀꯣ ꯇꯦꯝꯄꯔꯦꯆꯔꯗꯣ
ꯍꯣꯏ ꯑꯥ
ꯑꯗꯣ ꯀꯔꯤ ꯍꯥꯏꯁꯤꯔꯥ ꯑꯥ ꯐ꯭ꯂꯥꯋꯔ ꯄꯣꯠꯀꯨꯝꯕ ꯑꯗꯨꯒ ꯑꯗꯨꯝ ꯃꯈꯣꯏ ꯁꯤꯈ꯭ꯔꯦꯕ ꯏꯁꯤꯡ ꯊꯝꯔꯁꯨꯀꯣ ꯁꯥꯃꯟꯕꯒꯤ ꯑꯗꯨꯒꯤꯅꯦ ꯑꯗꯣ ꯆꯤꯡꯗꯁꯨ ꯆꯠꯀꯦ ꯍꯥꯏꯕꯗꯨ ꯆꯠꯄ ꯌꯥꯗꯦ ꯂꯝꯕꯤ ꯊꯤꯡꯉꯤ ꯍꯥ
ꯍꯣꯏ ꯍꯧꯖꯤꯛꯀꯥꯟꯗꯤ ꯍ‌ꯣꯏ ꯄꯪꯆꯠꯇ ꯆꯠꯄ ꯌꯥꯗꯦꯕꯀꯣ ꯆꯠꯅꯤꯡꯕ ꯃꯐꯝꯗꯁꯨ ꯆꯠꯄ ꯌꯥꯗꯦ
ꯑꯩꯗꯤ ꯌꯨꯝꯗ ꯌꯥꯝ ꯆꯠꯅꯤꯡꯉꯒ ꯌꯨꯝꯗ ꯆꯠꯂꯒ ꯀꯩ ꯍꯥꯏꯁꯤꯔ ꯉꯥ ꯐꯥꯕ ꯑꯗꯨ ꯑꯗꯥ ꯑꯩꯗꯤ ꯌꯥꯝ ꯏꯟꯇꯔꯦꯁ ꯂꯩꯕꯀꯣ ꯑꯗꯨ ꯆꯠꯀꯦ ꯍꯥꯏꯕ ꯑꯗꯨ
ꯍꯧꯖꯤꯛꯀꯥꯟꯗꯤ ꯍꯣꯏ ꯍꯧꯖꯤꯛꯀꯥꯟꯗꯤ ꯌꯥꯝ ꯅꯨꯡꯉꯥꯏꯅꯦ ꯑꯗꯨꯒꯤꯗꯃꯛꯇꯤꯀꯣ
ꯍ‌ꯣꯏ
ꯍ‌ꯣꯏ ꯍꯣꯏ ꯍꯧꯖꯤꯛꯇꯤ ꯄꯪꯆꯠꯇ ꯆꯠꯄꯁꯨ ꯌꯥꯗ꯭ꯔꯦꯗꯅ
ꯑꯗꯨꯒꯤꯅꯤ ꯑꯩ ꯆꯠꯀꯦ ꯇꯧꯕꯅꯤꯕ
ꯑ
ꯆꯠꯀꯦ ꯇꯧꯕ ꯑꯗꯨꯒ ꯌꯥꯗꯕ ꯑꯗꯨ ꯍꯥꯏꯕꯗꯤ ꯂꯝꯕꯤꯗꯤ ꯍꯧꯖꯤꯛꯀꯥꯟꯒꯤ ꯏꯔꯥꯡ ꯂꯩꯀꯣ
ꯍꯦꯂꯤꯀꯣꯞꯇ‍꯭ꯔ ꯑꯃ ꯍꯩꯌꯦ ꯇ‌ꯧꯋꯣ
ꯏꯁ ꯄꯩꯁꯥ ꯌꯥꯝ ꯑꯩ ꯆꯠ ꯆꯠꯀ‌ꯦ ꯍꯥꯏꯅ ꯑꯥ ꯍꯣꯏ
ꯑꯁꯤꯗꯤ ꯇꯟ ꯇꯟ ꯇꯟꯕ ꯄꯩꯁꯥꯗꯣ
ꯑꯃꯨꯛꯀꯥ ꯊ‌ꯣꯔꯛꯄꯗꯨ ꯌꯥꯔꯅ‌ꯦꯕꯀꯣ ꯑꯃꯨꯛꯀ ꯊꯣꯔꯛꯑꯒ ꯆꯪꯒꯗꯕ ꯄꯩꯁꯥ ꯍꯥ
ꯑꯗꯨꯗꯤ ꯀꯨꯟꯗꯤ ꯊꯤꯕ ꯇꯥꯕꯅꯤꯅꯦ
ꯍꯣꯏ ꯑꯥ ꯈꯨꯟꯗ ꯂꯩꯔꯗꯤꯀꯣ ꯍꯧꯖꯤꯛꯀꯥꯟꯁꯦ ꯉꯥ ꯁꯤꯡ ꯁꯨ ꯌꯥꯝ ꯇꯥꯡꯉꯦꯕ
ꯍꯣꯏ ꯍ‌ꯣꯏ
ꯑꯗꯨ ꯀꯦꯖꯤ ꯑꯃꯗ ꯑꯥ ꯐꯥꯏꯚ ꯍꯟꯗ꯭ꯔꯦꯗꯀꯨꯝꯕ ꯑꯗꯨꯗ ꯑꯩꯈꯣꯏ ꯐꯥꯏꯚ ꯍꯟꯗ꯭ꯔꯦꯗꯀꯤ ꯄꯤꯔꯁꯨ ꯃꯈꯣꯏꯅ ꯌꯥꯝ ꯂꯧꯅꯤꯡꯕꯀꯣ ꯃꯈꯣꯏ ꯉꯥꯁꯨ ꯃꯍꯥꯎ ꯂꯩꯕ ꯑꯗꯨ
ꯑꯃꯨꯛ ꯂꯣꯀꯦꯜ ꯍꯥꯏꯗꯤ ꯆꯤꯡꯗꯩ ꯄꯨꯔꯛꯄꯅ‌ꯦ ꯍꯥꯏꯔꯗꯤ ꯃꯤꯁꯨ ꯍꯦꯟꯅ ꯄꯥꯝꯒꯅꯦꯕꯀꯣ ꯃꯍꯥꯎ
ꯍꯣꯏ ꯍꯣꯏ ꯍꯣꯏ ꯑꯗꯨꯅꯦ ꯃꯈꯣꯏꯅ ꯀꯪꯉꯒ ꯌꯣꯜꯂꯁꯨꯀꯣ ꯌꯥꯝ ꯁꯤꯠꯂꯦꯕ ꯍꯥꯏꯕꯗꯤ ꯑꯩꯈꯣꯏ ꯎꯝ ꯑꯩꯈꯣꯏꯒꯤ ꯑꯥ ꯀꯩ ꯍꯥꯏꯁꯤꯔ ꯆꯤꯡꯒꯤ ꯉꯥꯁꯤꯡꯁꯦ ꯃꯈꯣꯏꯅ ꯃꯍꯥꯎꯁꯨ ꯂꯩꯌꯦ
ꯍꯣꯏ
ꯑꯗꯨꯒ ꯆꯥꯕꯁꯨ ꯅꯨꯡꯉꯥꯏꯌꯦ
ꯎꯝ
ꯇꯝꯄꯥꯛꯀ ꯕꯖꯥꯔꯒꯨꯝꯕꯗ ꯂꯩꯏꯕ ꯉꯥꯁꯤꯡꯁꯨ ꯌꯥꯗꯦꯕ ꯇꯥꯕ꯭ꯔꯣ
ꯍꯣꯏ ꯇꯥꯏꯌꯦ ꯇꯥꯏꯌꯦ ꯇꯥꯗ꯭ꯔꯥ
ꯇꯥꯏ ꯇꯥꯏ
ꯑꯣ
ꯑꯗꯨꯒꯤꯅꯦꯕ ꯅꯈꯣꯏꯗꯤ ꯆꯤꯡꯗ ꯂꯩꯕ ꯆꯤꯡꯗ ꯂꯩꯔꯗꯤ ꯌꯥꯝ ꯅꯨꯡꯉꯥꯏꯔꯒ ꯂꯩꯒꯅꯤ
ꯑꯩꯈꯣꯏꯁꯨ ꯍꯧꯖꯤꯛꯇꯤ ꯇꯝꯄꯥꯛꯇ ꯂꯩꯌꯦꯕ
ꯑꯣꯥ ꯇꯝꯄꯥꯛꯇ ꯂꯩꯔꯁꯨ ꯅꯣꯡ ꯆꯨꯕꯗꯤ ꯐꯖꯒꯅꯤ ꯅꯨꯡꯉꯥꯏꯔꯒ ꯂꯩꯒꯅꯤꯕ ꯑꯩꯈꯣꯏꯗꯤ ꯅꯣꯡ ꯆꯨꯗꯦ
ꯆꯨ ꯆꯨ ꯌꯥꯝ ꯆꯨꯗꯤ ꯆꯨꯕꯤꯗꯦꯕꯀꯣ ꯑꯌꯨꯛ ꯑꯌꯨꯛ ꯉꯟ ꯇꯥ ꯃꯤ ꯍꯧꯒꯠꯇ꯭ꯔꯤꯉꯩꯗ ꯈꯤꯇꯪ ꯆꯨꯅꯤ ꯌꯥꯝ ꯀꯟꯗꯕ ꯑꯗꯨꯒ ꯑꯗꯨꯝ ꯑꯃꯔꯛꯇꯗꯤ ꯑꯗꯨꯝ ꯈꯤꯇꯪ ꯃꯝ ꯃꯝꯒꯅꯤ ꯑꯌꯥꯝꯕꯗꯗꯤ ꯅꯨꯡꯁꯥ ꯀꯜꯂꯦꯗ ꯑꯩꯈꯣꯏꯗꯁꯨ ꯃꯄꯥꯟ ꯊꯣꯛꯄ ꯌꯥꯗꯦ
ꯍꯣꯏ ꯑꯗꯨꯕꯨ ꯑꯌꯨꯛꯇ ꯆꯨꯔꯁꯨ ꯅꯨꯡꯗꯥꯡꯗ ꯆꯨꯔꯁꯨ ꯑꯃꯨꯛꯀꯗꯤ ꯈꯔ ꯏꯪꯒꯅꯦꯕ
ꯍꯣꯏ ꯈꯤꯇꯪ ꯏꯪ ꯍꯣꯏ ꯏꯪ ꯇꯛꯇꯧꯕꯗꯤ ꯂꯩꯌꯦꯗꯅ
ꯑꯩꯈꯣꯏꯐꯝꯗꯤ ꯅꯣꯡ ꯁꯨꯛ ꯆꯨ ꯆꯨꯗꯦ ꯅꯨꯡꯗꯥꯡꯁꯨ ꯆꯨꯗꯦ ꯑꯌꯨꯛꯁꯨ ꯆꯨꯗꯦ ꯑꯗꯨꯒꯤ ꯉꯁꯥꯏ ꯍꯥꯏꯔ ꯍꯥꯏ ꯇꯦꯝꯄꯔꯦꯆꯔ ꯑꯃꯨꯛꯀ ꯋꯥꯡꯈꯠꯈ꯭ꯔꯦ ꯑꯗꯨꯒ ꯐꯦꯟ ꯊꯥꯔꯁꯨ ꯏꯪꯁꯨ ꯏꯪꯗꯦꯕꯀꯣ
ꯎꯝ
ꯑꯗꯨꯏ ꯂꯥꯏꯕ ꯌꯥꯝ ꯋꯥꯏꯑꯦꯕ
ꯎꯝ ꯍꯣꯏ ꯋꯥꯔꯝꯅꯤ ꯑꯗꯨꯗꯤꯀꯣ
ꯏꯪꯕ ꯃꯇꯝꯗ ꯂꯥꯏꯅꯤꯡꯗꯤ ꯕꯦꯡ ꯑꯣꯐꯤꯁ ꯀꯨꯝꯕ ꯆꯠꯄ ꯇꯥꯕ
ꯊꯕꯛ ꯊꯕꯛ ꯊꯕꯛ ꯂꯩꯗ꯭ꯔꯁꯨꯀꯣ
ꯊꯕꯛ ꯂꯩꯗ꯭ꯔꯒꯁꯨ ꯑꯩꯈꯣꯏꯒꯤ ꯕꯦꯡ ꯄꯥꯁꯕꯨꯛꯀ ꯄꯥꯏꯔꯒ
ꯍꯣꯏ ꯍꯣꯏ ꯐꯥꯏꯜ ꯐꯥꯏꯜ ꯑꯃ ꯊꯝꯔꯒ
ꯍꯣꯏ ꯍꯣꯏ
ꯀ꯭ꯌꯨꯗ ꯂꯦꯞꯔꯁꯨ ꯌꯨꯝꯗ ꯂꯩꯕ ꯍꯦꯟꯅ ꯅꯨꯡꯉꯥꯏꯔꯅꯦꯕ
ꯍꯣꯏ ꯍꯣꯏ ꯑꯗꯨꯅꯤ ꯑꯗꯨꯒꯤ ꯋꯥꯈꯟꯗꯣ ꯊꯣꯛꯂꯛꯄꯅꯤꯍꯦ ꯌꯥꯝ ꯁꯥꯃꯟꯕꯒꯤ ꯎꯄꯥꯏ ꯂꯩꯗꯔ꯭ꯤꯕ ꯑꯁꯦꯡꯕꯅꯤ
ꯑꯥ ꯌꯥꯏꯗ ꯑꯗꯨꯝ ꯆꯠꯂꯣꯅ ꯆꯠꯄꯗ ꯉꯝꯔꯗꯤ ꯃꯣꯏꯅꯁꯨ ꯆꯠꯂꯣ ꯆꯠꯂꯣ ꯍꯥꯏꯅ ꯇꯥꯟꯊꯣꯛꯀꯗꯧꯕꯁꯨ ꯅꯠꯇꯦ
ꯍꯣꯏ ꯑꯗꯨꯒꯤꯅꯦ ꯑꯗꯨꯕꯨ ꯑꯗꯨꯒ ꯕꯦꯡꯅ ꯌꯥꯎꯅ ꯁꯦꯀ꯭ꯌꯨꯔꯤꯇꯤꯅ ꯑꯃꯨꯛꯀ ꯋꯥ ꯍꯥꯡꯅꯤ ꯀꯔꯤ ꯇꯧꯒꯗꯧꯕ꯭ꯔꯥ ꯑꯗꯨ ꯑꯦꯗꯥ ꯑꯃꯨꯛꯀ ꯍꯥꯡꯒꯗꯧꯕꯀꯣ
ꯑꯩꯈꯣꯏ ꯌꯨꯝꯗ ꯌꯥꯝ ꯁꯥꯕꯒꯤ ꯂꯥꯞ ꯄꯅꯦꯅ ꯍꯥꯏꯌꯣ ꯗꯥꯏꯔꯦꯛꯇ ꯍꯥꯏꯔꯣ ꯀꯩꯝꯇ ꯂꯣꯠꯇꯕꯤꯗ
ꯍꯣꯏ ꯁꯨꯃꯥꯏꯅ ꯗꯥꯏꯔꯦꯛ ꯗꯥꯏꯔꯦꯛꯀ ꯍꯥꯏꯕ ꯇꯥꯕ ꯂꯥꯏꯕ ꯌꯥꯔꯔꯣꯏꯅꯦ